ꯍꯜꯂꯣ
ꯑꯥꯎ ꯇꯕ꯭ꯔꯣ
ꯇꯥꯏꯌꯦ ꯀꯩꯗꯧꯔꯝꯃꯤꯅꯣ
ꯑꯩꯁꯦ ꯍꯪꯆꯤꯠ ꯂꯥꯡꯉꯤꯌꯦ ꯀꯩꯗꯧꯔꯤꯕ ꯅꯪꯗꯤ ꯂꯣꯏꯁꯤꯟꯈ꯭ꯔꯦ
ꯀꯃꯥꯏ ꯀꯃꯥꯏꯅ ꯇꯧꯈ꯭ꯔꯕ ꯄ꯭ꯔꯣꯖꯦꯛꯇꯤ
ꯄ꯭ꯔꯣꯖꯦꯛꯁꯨ ꯑꯗꯨꯝ ꯂꯣꯏꯁꯤꯟꯈ꯭ꯔꯦ ꯅꯪꯒꯤꯗꯤ ꯀꯃꯥꯏꯅ ꯇꯧꯈ꯭ꯔꯒꯦ
ꯑꯩꯁꯨ ꯂꯣꯏꯔꯕꯅꯤꯅ ꯑꯗꯨꯝ ꯂꯣꯏꯁꯟꯈ꯭ꯔꯦ
ꯅꯪ ꯀꯩꯗ ꯇꯧꯈꯤꯕ
ꯑꯩꯗꯣ ꯍꯟꯗꯛꯀꯤꯗꯤ ꯃꯩꯇꯩ ꯃꯥꯌꯦꯛꯀ ꯏꯪꯂꯤꯁꯀꯒꯤ ꯇ꯭ꯔꯥꯟꯁꯂꯦꯁꯟꯗ ꯇꯧꯈꯔ꯭ꯦ ꯅꯪꯒꯤꯗꯤ ꯀꯩ ꯇꯧꯒꯦ ꯀꯃꯥꯏ ꯀꯃꯥꯏꯅ ꯇꯧꯔꯤꯅꯣ ꯍꯥꯏꯁꯦ ꯅꯪꯒꯤꯅ
ꯑꯩꯒꯤꯁꯨ ꯋꯥꯔꯠꯇꯣ ꯕꯦꯛꯇꯔꯗ ꯑꯣꯟꯊꯣꯛꯄ
ꯑꯣ
ꯎꯔꯛꯀꯅꯤ ꯅꯪꯒꯤ ꯑꯝꯇ ꯍꯥꯏꯔꯛꯎꯗꯅ ꯀꯃꯥꯏ ꯀꯃꯥꯏꯅ ꯇꯧꯔꯤꯅꯣ
ꯑꯩꯈꯣꯏꯁꯦ ꯑꯍꯥꯟꯕꯗ ꯇꯦꯛꯁ ꯍꯥꯟꯅ ꯈꯣꯝꯃꯦ ꯏꯪꯂꯤꯁ ꯅꯠꯇ꯭ꯔꯒ ꯃꯩ ꯇꯩ ꯃꯌꯦꯛꯁꯦ
ꯎꯝ
ꯑꯗꯨꯗꯨꯒ ꯃꯣꯏꯒꯤ ꯍꯥꯏꯗꯤ ꯑꯗꯨꯒꯤ ꯇꯦꯛꯁꯁꯤꯡꯗꯨꯒꯤ ꯑꯣꯄꯣꯖꯤꯠ ꯍꯥꯏꯇꯥꯔꯦ ꯏꯪꯂꯤꯁ ꯑꯣꯏꯔꯒꯅ ꯏꯪꯂꯤꯁꯀꯤꯇꯣ ꯑꯃꯨꯛ ꯃꯅꯤꯄꯨꯔꯤꯗ ꯇ꯭ꯔꯥꯟꯁꯂꯦꯠ ꯇꯧꯊꯣꯛꯄ ꯃꯅꯤꯄꯨꯔꯤ ꯑꯣꯏꯔꯒꯅ ꯃꯅꯤ ꯃꯅꯤꯄꯨꯔꯤꯗꯥ ꯑꯃꯨꯛ ꯏꯪꯂꯤꯁꯇ ꯇ꯭ꯔꯥꯟꯁꯂꯦꯠ ꯇꯧꯊꯣꯛꯄ ꯑꯗꯨꯃꯥꯏꯅ ꯇꯧꯔꯦ ꯑꯗꯨꯃꯥꯏꯅ ꯇꯧꯔꯒ ꯁꯦꯟꯇꯦꯟꯁ ꯂꯥ ꯃꯤ ꯑꯃꯃꯝꯅ ꯑꯩꯈꯣꯏ ꯃꯉꯥꯅ ꯇꯧꯕꯅꯦ ꯄ꯭ꯔꯣꯖꯦꯛ ꯑꯗꯣ ꯑꯩꯈ ꯑꯩꯈꯣꯏ ꯃꯤ ꯑꯃꯃꯝꯅ ꯂꯥꯛ ꯑꯅꯤ ꯑꯅꯤꯒꯤ ꯆꯥꯡ ꯈꯣꯡꯝꯈꯠꯂꯤ ꯁꯟꯇꯦꯟꯁ ꯄꯤꯔꯒꯥ ꯑꯗꯨꯗꯨꯒ ꯗꯥꯇꯥ ꯁꯦꯠ ꯑꯗꯣ ꯑꯩꯈꯣꯏꯅ ꯑꯩꯈꯣꯏ ꯃꯉꯥ ꯄꯨꯟꯁꯤꯜꯂꯛꯒ ꯋꯥꯟ ꯃꯤꯂꯤꯌꯟꯃꯨꯛ ꯑꯗꯨꯃꯥꯏꯅ ꯁꯥꯏ
ꯑꯗꯨ ꯂꯣꯏꯔꯒ ꯑꯇꯣꯞꯄ ꯑꯣꯟꯂꯥꯏꯟ ꯁꯣꯔꯁ ꯍꯥꯏꯗꯤ ꯃꯤꯅ ꯇꯧꯅꯔꯝꯕꯒꯤ ꯗꯇꯥꯁꯦꯁꯨ ꯃꯌꯥꯝ ꯐꯪꯉꯦꯕ
ꯎꯝ
ꯑꯗꯨꯝꯕ ꯗꯇꯥ ꯁꯦꯠꯇꯨ ꯑꯩꯈꯣꯏꯅ ꯑꯗꯨꯝꯕ ꯈꯔ ꯑꯃ ꯂꯧꯔꯦ ꯑꯗꯨꯗꯨꯒ ꯑꯩꯈꯣꯏꯅ ꯗꯇꯥ ꯁꯦꯠꯇꯣ ꯈꯔ ꯌꯥꯝ ꯌꯥꯝꯅꯕꯅꯦꯅ ꯇꯨ ꯄꯣꯏꯟ ꯇꯨ ꯃꯤꯂꯤꯌꯟ ꯑꯗꯨꯃꯥꯏꯅ ꯁꯦꯝꯃꯦꯕ
ꯎꯝ
ꯑꯗꯨ ꯁꯦꯝꯃꯒ ꯑꯩꯈꯣꯏꯅ ꯑꯩꯈꯣꯏ ꯃꯉꯥꯒꯤ ꯇꯣꯉꯥꯟ ꯇꯣꯉꯥꯟꯕ ꯃꯣꯗꯦꯜ ꯑꯃꯃꯝ ꯁꯤꯖꯤꯟꯅꯔꯒ ꯇ꯭ꯔꯦꯟ ꯇꯧꯕ ꯍꯥꯏꯇꯥꯔꯦ ꯇ꯭ꯔꯦꯟ ꯇꯧꯔꯒ ꯇ꯭ꯔꯥꯟꯁꯂꯦꯁꯟꯗꯣ ꯁꯤꯗꯩꯅ ꯁꯤꯡꯉꯩ ꯕꯨꯛ ꯌꯥꯔꯦ ꯍꯥꯏꯕꯗꯣ ꯑꯗꯨ ꯎꯠꯂ ꯊꯝꯃꯝꯕ ꯈꯛꯇꯅꯤꯗ
ꯑꯣ ꯅꯣꯏ ꯒ꯭ꯔꯨꯞ ꯑꯣꯏꯅ ꯇꯧꯕ
ꯒ꯭ꯔꯨꯞ ꯑꯣꯏꯅ ꯇꯧꯕ ꯍꯥꯏꯁꯦ ꯗꯇꯥ ꯈꯣꯝꯕꯗꯨ ꯈꯛꯇꯪ ꯒ꯭ꯔꯨꯞ ꯑꯣꯏꯍꯟꯕ ꯑꯗꯨꯗꯨꯒ ꯇ꯭ꯔꯦꯟ ꯇꯧꯕ ꯀꯥꯟꯗꯅ ꯃꯥꯥꯏ ꯃꯥꯒꯤ ꯇꯣꯉꯥꯟ ꯇꯣꯉꯥꯟꯅ ꯃꯣꯗꯦꯜ ꯑꯃ ꯇꯧꯍꯟꯕ ꯍꯥꯏꯇꯥꯔꯦ
ꯑꯣ ꯑꯗꯨꯗꯤ ꯄꯦꯄꯔꯒꯨꯝꯕ ꯐꯣꯡꯗꯣꯏꯔꯣ ꯅꯣꯏꯗꯨ ꯀꯃꯥꯏ ꯇꯧꯗꯣꯏꯅꯣ
ꯄꯦꯄꯔꯒꯨꯝꯕ ꯐꯣꯡꯕꯖꯦ ꯁꯥꯔ ꯍꯣꯏꯅꯕꯨꯗꯤ ꯄꯦꯄꯔ ꯑꯃ ꯐꯣꯡꯇꯣꯛꯑꯣ ꯈꯣꯠꯂꯣꯅꯕꯨꯗꯤ ꯍꯥꯏ ꯑꯗꯨꯗ ꯑꯩꯈꯣꯏ ꯃꯉꯥꯒꯤ ꯃꯔꯛꯇꯨꯗ ꯄꯤ ꯑꯩꯆ ꯗꯤꯒꯨꯝꯕ ꯇꯧꯅꯤꯡꯕ ꯌꯥꯎꯔꯛꯑꯒꯗꯤ ꯄꯤ ꯑꯩꯆ ꯗꯤ ꯇꯧꯕꯥꯀꯟꯗꯥ ꯑꯗꯨꯒꯤ ꯍꯧꯁꯨꯃꯥꯏꯅ ꯑꯩꯈꯣꯏꯅ ꯊꯝꯃꯝꯃꯤ ꯄꯣꯠꯇꯨꯗ ꯃꯈꯥ ꯆꯠꯊꯔꯒꯗꯤ ꯃꯉꯣꯟꯗꯨꯁꯨ ꯍꯦꯟꯅ ꯂꯥꯏꯍꯧꯅꯦꯅ ꯑꯗꯨꯒꯤꯁꯨ ꯈꯟꯅꯕ ꯑꯗꯨꯗ ꯃꯣꯏ ꯄꯤ ꯑꯩꯆ ꯗꯤ ꯇꯧꯕꯗꯨ ꯍꯥꯟꯅ ꯇꯧꯍꯟꯗꯣꯏꯔꯥ ꯗ꯭ꯔꯦꯠ ꯄꯦꯄꯔꯗꯣ ꯍꯥꯟꯅ ꯐꯣꯡꯗꯣꯏꯔꯥ ꯑꯗꯨꯗꯤ ꯑꯩꯈꯣꯏ ꯃꯁꯦꯟ ꯈꯟꯅꯕ ꯑꯃ ꯆꯪꯉꯤ
ꯑꯥ ꯅꯣꯏꯗ ꯇꯣꯀꯅꯥꯏꯖꯦꯁꯟ ꯑꯅ ꯑꯃ ꯌꯥꯎꯕꯗꯣ ꯑꯗꯨ ꯑꯝꯇ ꯍꯥꯏꯔꯛꯎꯅꯦ
ꯇꯣꯀꯣꯅꯥꯏꯖꯦꯁꯟ ꯍꯥꯏꯁꯦ ꯀꯩꯅꯣꯅꯤꯗ ꯍꯥꯏꯗꯤ ꯑꯩꯈꯣꯏꯒꯤ ꯀꯝꯄ꯭ꯌꯨꯇꯔ ꯍꯥꯏꯗꯤ ꯃꯦꯆꯤꯟꯁꯤꯡꯁꯤꯅꯗꯤ ꯑꯩꯈꯣꯏꯒꯤ ꯏꯪꯂꯤꯁꯀꯨꯝꯕ ꯋꯥꯔꯗꯁꯦ ꯍꯥꯏꯗꯤ ꯈꯪꯕ ꯉꯝꯗꯦꯗꯅ ꯀꯝꯄ꯭ꯌꯨꯇꯔꯒꯨꯝꯕꯅ ꯈꯪꯉꯤꯁꯤꯗꯤ ꯑꯩꯈꯣꯏꯒꯤ ꯖꯦꯔꯣ ꯋꯥꯟ ꯕꯦꯁꯇ ꯇꯧꯔ ꯈꯪꯉꯤꯗꯅ
ꯎꯝ
ꯑꯗꯨꯃꯥꯏꯅ ꯃꯥꯒꯤ ꯃꯁꯤꯡꯖꯤꯡꯗꯨꯒꯤ ꯇꯣꯀꯟ ꯑꯃꯃꯝ ꯁꯦꯝꯕꯤꯕ ꯍꯥꯏꯇꯥꯔꯦ ꯃꯁꯤꯉꯩ ꯑꯃ ꯍꯥꯏꯗꯤ ꯂꯦꯇꯔ ꯅꯠꯇ꯭ꯔꯒ ꯃꯌꯦꯛꯁꯤꯡꯗꯣ ꯃꯌꯦꯛꯁꯤꯡꯗꯨꯒꯤ ꯑꯩꯈꯣꯏꯅ ꯇꯣꯀꯟ ꯑꯣꯏꯅ ꯁꯦꯝꯃꯒ ꯊꯝꯕ ꯍꯥꯏꯇꯥꯔꯦ
ꯎꯝ ꯑꯗꯨꯗꯤ ꯊꯕꯛ ꯏꯪꯈꯥꯡꯅ ꯀꯔꯤ ꯇꯧꯒꯦ ꯈꯜꯂꯤꯕ ꯍꯧꯖꯤꯛꯇꯤ ꯃꯥꯁꯇꯔ ꯂꯣꯏꯔꯕꯅꯤꯅ
ꯃꯁꯇꯔ ꯂꯣꯏꯔꯕꯅꯤꯅ ꯍꯧꯖꯤꯛꯁꯦ ꯃꯊꯥꯁꯨ ꯃꯌꯥꯝ ꯁꯥꯏ ꯀꯔꯤ ꯇꯧꯔ ꯐꯗꯣꯏꯅꯣꯁꯨ ꯈꯪꯗ꯭ꯔꯤ ꯑꯦꯛꯖꯥꯝꯒꯨꯝꯕ ꯊꯥꯁꯤꯔꯅꯗꯤ ꯈꯜꯂꯦ
ꯄ꯭ꯔꯤꯄꯦꯔꯦꯁꯟꯗꯤ ꯀꯩꯝ ꯇꯧꯔꯒꯦ ꯑꯗꯨꯒꯤ ꯑꯩꯁꯨ ꯌꯨꯝ ꯊꯕꯛ ꯂꯥꯛꯄ ꯁꯨꯝ ꯌꯦꯡꯉꯤꯅꯦ ꯀꯔꯤ ꯀꯔꯤ ꯊꯕꯛ ꯂꯥꯛꯀꯦꯅ
ꯑꯣ
ꯃꯆꯥ ꯃꯆꯥ ꯄꯥꯕ ꯌꯥꯕ ꯄꯥꯔꯒ
ꯍꯟꯗꯛ ꯁꯤ ꯖꯤ ꯌꯦꯜ ꯊꯥꯖꯤꯟꯕꯗꯣ ꯊꯥꯖꯤꯜꯍꯧꯕ꯭ꯔꯣ ꯅꯪꯒꯤ
ꯎꯝ ꯐꯣꯝꯗꯤ ꯊꯥꯖꯤꯟꯈꯤꯕꯅꯤ
ꯁꯤꯖꯦꯜ ꯁꯤꯖꯦꯜ ꯍꯥꯏꯕ
ꯍꯣꯏ ꯐꯣꯝ ꯊꯥꯖꯤꯟꯈꯤꯕꯅꯦꯕ
ꯊꯥꯖꯟꯈꯤꯌꯦ ꯎꯝ ꯑꯩꯗꯤ ꯑꯗꯨ ꯊꯥꯖꯤꯜꯍꯧꯗ꯭ꯔꯦ
ꯑꯣ ꯃꯊꯪꯗꯃꯨꯛ ꯌꯦꯡꯕ ꯍꯥꯏꯗꯨꯟ
ꯎꯝ
ꯅꯦꯠꯇꯤ ꯊꯥꯒꯗ꯭ꯔꯣ
ꯅꯦꯠꯁꯦ ꯍꯟꯗꯛꯀꯤꯗꯤ ꯊꯥꯍꯧꯗ꯭ꯔꯦ ꯑꯗꯣ ꯃꯊꯪꯒꯤ ꯐꯦꯁꯇ ꯇ꯭ꯔꯥꯏ ꯑꯃꯝꯇꯪꯗꯤ ꯇꯧꯔꯝꯒꯦ ꯈꯜꯂꯦ ꯃꯈꯥ ꯇꯥꯅ ꯍꯥꯏꯗꯤ ꯂꯥꯏꯔꯤꯛ ꯃꯈꯥꯕꯨꯗꯤ ꯇꯝꯊꯅꯤꯡꯕꯗꯤ ꯑꯣꯏꯗ꯭ꯔꯦꯗꯥ ꯑꯗ‌ꯣ ꯑꯝꯇꯪ ꯇꯝꯃꯝ ꯇꯝꯃꯤꯉꯩꯅꯤꯅ ꯑꯝꯇꯪꯗꯤ ꯊꯥꯔꯝꯒꯦꯅ ꯈꯜꯂꯦ ꯐꯥꯎꯕ ꯐꯥꯎꯗꯕꯗꯨꯅ ꯑꯃ ꯑꯣꯏꯈ꯭ꯔꯒ
ꯑꯩꯖꯨ ꯃꯊꯪꯗ ꯊꯥ ꯇꯥꯔꯦ ꯍꯟꯗꯛꯇꯤ ꯊꯥꯍꯧꯗ꯭ꯔꯦ ꯃꯊꯪꯗ ꯑꯣꯏꯅ ꯊꯥꯔ
ꯑꯣ ꯄꯨꯟ ꯊꯥꯃꯤꯟꯅ ꯇꯥꯔꯦ ꯑꯗꯨꯗꯤ
ꯎꯝ ꯄꯨꯟꯅ ꯊꯥꯃꯤꯟꯅꯔꯁꯦ
ꯅꯥ ꯍꯧꯖꯤꯛ ꯌꯨꯝꯗ ꯂꯩꯔꯤꯕꯣ ꯍꯣꯁꯇꯦꯜ ꯂꯩꯕ꯭ꯔꯣ
ꯑꯩ ꯍꯣꯁꯇꯦꯜꯗ ꯑꯗꯨꯝ ꯂꯩꯔꯤꯌꯦ ꯑꯩ ꯑ ꯄ꯭ꯔꯣꯖꯦꯛ ꯃꯈꯥ ꯇꯧꯊꯁꯤꯔꯥꯅꯥ
ꯑꯣ
ꯊꯥ ꯑꯃꯅꯤ ꯂꯩꯔꯒꯗꯤ ꯍꯜꯂꯅꯤ
ꯑꯣ ꯍꯧꯖꯤꯛꯀꯥꯟꯗꯤ ꯁꯥꯁꯨ ꯁꯥꯏ ꯀꯩ ꯃꯊꯦꯜꯅ ꯍꯥꯎꯔꯤꯕꯥ
ꯍꯨꯖꯤꯀꯥꯟꯗꯤ ꯁꯥꯕꯅꯤꯅ ꯑꯆꯝꯕꯅ ꯍꯥꯎꯔꯦꯗꯥ
ꯑꯆꯝꯕ ꯍꯥꯏꯔꯒ ꯁꯧꯒ꯭ꯔꯤ ꯊꯣꯡꯕꯒ ꯌꯦꯟ ꯊꯣꯡꯕꯒꯗꯤ ꯌꯦꯟ ꯊꯣꯡꯕꯅ ꯍꯧꯔꯝꯅꯤꯗ
ꯁꯧꯒ꯭ꯔꯤꯅ ꯍꯥꯎꯕ ꯃꯇꯥꯡ ꯑꯝꯁꯨ ꯂꯥꯛꯑꯦꯗ ꯏꯪꯊꯝ ꯊꯥꯗ
ꯁꯥꯕꯒꯤ ꯋꯥꯔꯤ ꯁꯥꯟꯅꯔ ꯏꯪꯗꯝꯗꯥꯌ‌ꯦ
ꯁꯧꯒ꯭ꯔꯤꯅ ꯍꯥꯎꯕ ꯃꯇꯥꯡꯗꯨꯗꯤ ꯅꯤꯡꯗꯝꯗꯥꯗꯅ‌ꯦ ꯍꯥꯏꯕ
ꯑꯗꯨꯅ ꯍꯧꯖꯤꯛ ꯑꯆꯝꯕꯅ ꯍꯥꯎꯋꯤ ꯍꯥꯏꯕꯗꯨꯗ ꯁꯧꯒ‍꯭ꯔꯤꯁꯨ ꯑꯗꯨꯝ ꯆꯥꯟꯅꯕꯗꯨꯗ ꯍꯥꯏꯕꯅꯤꯗ
ꯌꯨꯝꯗ ꯂꯩꯕ꯭ꯔꯣ ꯅꯪꯗꯤ ꯀꯥꯏ ꯂꯩꯕꯅꯣ
ꯑꯩꯖꯨ ꯏꯃꯥꯟꯅꯕꯩ ꯍꯣꯁꯇꯦꯜꯗ ꯂꯩꯌꯦ ꯌꯨꯝ ꯂꯩ ꯇꯟꯗꯅ ꯌꯨꯝꯗ ꯂꯩꯔꯛ ꯀꯩ ꯇꯧꯗꯣꯅꯣ ꯀꯩ ꯇꯧꯗꯣꯅꯣ ꯄꯨꯡꯍꯪꯗ ꯍꯪꯉꯤ ꯑꯗꯨꯟ ꯊꯕꯛꯇ‌ꯣ‌ ꯊꯤꯔꯨꯔꯒꯦ ꯍꯥꯏꯔ ꯊꯣꯛꯂ‌‌ꯦꯑꯦ
ꯎꯝ ꯃꯇꯝ ꯂꯦꯟꯕꯖ‌ꯦ ꯌꯥꯝ ꯋꯥꯔꯦꯅꯦ ꯍꯧꯖꯤꯛꯀꯥꯟꯁꯦ
ꯋꯥꯕꯅꯤ ꯋꯥꯕꯅꯤ
ꯌꯨꯝꯗꯒꯤꯅ ꯃꯔ‌ꯣꯟ ꯑꯃ ꯄ꯭ꯔꯦꯁꯔ ꯄꯤꯁꯜꯂꯥꯏꯕ ꯊꯕꯛꯀꯤ
ꯎꯝ
ꯍꯩꯔꯤꯕ ꯂꯥꯏꯔꯤꯛ ꯃꯍꯩꯁꯤꯒ ꯎꯝ
ꯍꯧꯖꯤꯛꯀꯥꯟ ꯕꯣꯜꯒ ꯌꯦꯡꯗ꯭ꯔꯣ ꯋꯥꯔꯜ ꯀꯞꯀꯤ
ꯌꯦꯡꯉ‌ꯦ ꯌꯦꯡꯉ‌ꯦ ꯕꯣꯟ ꯑꯍꯤꯡ ꯑꯍꯤꯡ ꯃꯇꯦꯛ ꯃꯇꯦꯛ ꯌꯦꯡ
ꯑꯣ
ꯐꯦꯟ ꯃꯌꯥꯝꯁꯤꯅ ꯈꯟꯅꯕꯗ ꯈꯠꯅꯕꯗ
ꯇꯧꯅꯕꯅꯦ ꯃꯣꯏꯒꯤ ꯃꯤꯒꯤ ꯃꯤꯒꯤ ꯂꯝꯒꯤ ꯄ꯭ꯂꯦꯌꯔꯗꯨꯒꯤꯗꯃꯛꯇ ꯐꯦꯟꯅ ꯈꯠꯅ ꯂꯩꯔꯦ ꯃꯤꯒꯤ ꯂꯝ ꯄ꯭ꯂꯦꯌꯔ ꯃꯁꯦꯟꯅ ꯄꯨꯛꯅꯨꯡꯗ ꯅꯨꯡꯁꯤꯅꯩ ꯑꯩꯈꯣꯏ ꯏꯁꯥꯅ ꯄꯨꯈꯠ ꯇꯥ ꯈꯠꯅꯩ꯫ ꯒ꯭ꯌꯥꯟ ꯃꯦꯃꯥꯟ ꯇꯥꯕ ꯅꯠꯇ꯭ꯔꯦ
ꯀꯅꯥ ꯀꯅꯥ ꯂꯩꯒꯦ ꯅꯇꯣꯝꯇ ꯂꯩꯕ꯭ꯔꯣ ꯅꯪꯕꯣ꯫
ꯏꯃꯥꯟꯅꯕ ꯑꯃꯒꯥ ꯂꯩ꯫
ꯑꯣ
ꯑꯩ ꯂꯥꯡꯈꯥꯡꯄꯣꯛꯄꯤꯗꯦ ꯃꯥꯅꯤ ꯃꯥꯅꯤ
ꯄꯨꯟꯅ ꯇꯥꯝꯃꯤꯟꯅꯕ
ꯑ ꯄꯨꯟꯅ ꯇꯥꯃꯤꯟꯅꯕ ꯍꯥꯟꯅ ꯍꯥꯏ ꯁ꯭ꯀꯨꯜꯗ ꯇꯝꯃꯤꯟꯅꯔꯛꯄ ꯃꯥꯗꯣ ꯑꯩꯒ
ꯍꯥꯏ ꯁ꯭ꯀꯨꯜ ꯍꯥꯏꯔꯦ ꯁꯣꯏꯔꯦ ꯁꯦ ꯀꯩꯅꯣ ꯍꯥꯏꯒꯗꯕ ꯍꯥꯏꯌꯔ ꯁꯦꯀꯦꯟꯗꯔꯤ ꯍꯥꯏꯒꯗꯕ
ꯑꯣ
ꯀꯨꯏꯅ ꯊꯦꯡꯅꯔꯨꯗ꯭ꯔꯥꯕꯅꯦ ꯃꯁꯇꯔꯗ ꯑꯃꯨꯛ ꯊꯦꯡꯅꯔꯦ꯫
ꯑ ꯐꯩꯅꯦ ꯅꯇꯣꯝꯗꯥ ꯂꯩꯕꯕꯨꯗꯤ ꯅ ꯃꯥ ꯑꯃꯒꯥ ꯂꯩꯕꯗꯨꯅ ꯍꯦꯟꯅ ꯅꯨꯡ ꯅꯨꯡꯉꯥꯏꯕꯁꯨ ꯍꯦꯟꯅꯤ
ꯅꯨꯡꯉꯥꯏꯌꯦ ꯅꯨꯡꯉꯥꯏꯕꯗꯤ ꯋꯥꯔꯤꯁꯨ ꯊꯣꯛꯑꯦ ꯑꯅꯤ ꯁꯨꯔꯕꯅꯤꯅ ꯏꯇꯣꯝ ꯂꯩꯔꯗꯤ ꯀꯔꯥꯏꯗꯒꯤ ꯇꯟꯕꯗ ꯇꯟꯕꯗ ꯅꯪ ꯁꯥꯟꯅꯕ ꯆꯠ ꯀꯨꯝ ꯇꯧꯗꯥꯏꯅꯦ
ꯎꯝ ꯁꯥꯟꯅꯕ ꯅꯨꯃꯤꯗꯥꯡ ꯅꯨꯃꯤꯗꯥꯡ ꯈꯔ ꯈꯔ ꯆꯠꯂꯤ꯫
ꯍꯧꯖꯤꯛꯀꯥꯟ ꯌꯥꯝ ꯆꯠꯇ꯭ꯔꯕꯣ꯫
ꯉꯁꯤꯗꯤ ꯂꯦꯞꯄꯒꯦꯅ ꯂꯦꯞꯄꯤ ꯏꯁꯥ ꯈꯔ ꯅꯨꯡꯉꯥꯏꯇꯕ
ꯎꯝ꯫
ꯅꯣꯏꯕꯗ ꯌꯥꯗ꯭ꯔꯦ ꯑꯩꯁꯨ ꯍꯟꯗꯛꯇꯤ
ꯑꯥ ꯆꯥꯕ ꯊꯛꯄꯤ ꯌꯥꯝ ꯇꯧꯔꯕ꯭ꯔꯣ꯫
ꯆꯥꯕꯒ ꯇꯨꯝꯕꯒ ꯆꯥꯕꯒ ꯇꯨꯝꯕꯒ ꯇꯧ ꯂꯩꯗꯅ꯫ ꯏꯃꯥꯟꯅꯕꯁꯤꯅ ꯌꯥꯝ ꯊꯥꯛꯄꯤꯔꯦ꯫
ꯌꯥꯝ ꯐꯕꯥ ꯅꯃꯥꯟꯅꯕꯅꯤꯅꯦ ꯑꯗꯨꯗꯤ
ꯑꯍꯥꯎꯕꯇꯥ ꯄꯤꯖꯥ ꯂꯩꯔꯦꯅꯦ꯫
ꯎꯝ꯫
ꯃꯥꯅ ꯊꯥꯛꯃꯟꯗꯅ ꯅꯣꯏꯔꯦ꯫
ꯑꯩꯈꯣꯏꯅ ꯗꯥꯏꯠ ꯋꯥꯠꯄꯒꯤ ꯁꯔꯨ ꯁꯔꯥꯡꯒ ꯂꯣꯏꯅ ꯇꯦꯛꯀꯗꯧꯔꯦ꯫
ꯑꯩꯈꯣꯏ ꯁꯤꯗ ꯂꯥꯛꯑꯣꯗꯅ ꯑꯗꯨꯗꯤ ꯑꯍꯥꯎꯕ ꯆꯥꯔꯁꯦ꯫
ꯑꯗꯨꯅ ꯐꯔꯗ꯭ꯔꯥ꯫
ꯎꯝ ꯅꯣꯏꯅꯕ
ꯎꯝ꯫
ꯑꯍꯥꯎꯕ ꯌꯥꯝ ꯄꯤꯖꯩ ꯏꯃꯥꯟꯅꯕꯁꯦ꯫
ꯌꯥꯝ ꯐꯕꯥ ꯅꯃꯥꯟꯅꯕꯅꯤꯅꯦ꯫
ꯍꯣꯔꯦꯟꯗꯥꯡꯁꯨ ꯁꯟ ꯀꯣꯡꯅꯤ ꯍꯥꯏ ꯃꯅꯥ
ꯏꯃꯥꯏ ꯅꯣꯡꯃꯥ ꯂꯥꯛꯀꯦ ꯅꯃꯥꯟꯅꯕꯗꯨ ꯂꯩꯍꯜꯂꯝꯃꯨ ꯑꯗꯨꯝ ꯆꯠꯍꯜꯂꯝꯒꯅꯨ
ꯅꯣꯡꯃ ꯅꯠꯇ꯭ꯔꯁꯨ ꯍꯦꯛꯇ ꯂꯥꯛꯁꯤꯜꯂꯨ ꯀꯩꯁꯨ ꯀꯥꯏꯗꯦꯅꯦ ꯑꯗꯨꯒꯤꯗꯤ ꯃꯥ ꯃꯤ ꯂꯥꯛꯄ ꯌꯥꯝ ꯍꯔꯥꯎꯋꯦꯕ ꯑꯍꯥꯎꯕ ꯌꯥꯝ ꯄꯤꯖꯩꯌꯦꯕ
ꯑꯣ ꯑꯣ ꯇꯨꯏꯁꯟꯁꯨ ꯇꯧꯋꯦ ꯍꯥꯏꯒꯨꯝ ꯇꯧꯗꯥꯏ ꯅꯃꯥꯟꯅꯕꯗꯨꯕꯨ
ꯑꯥ ꯇꯧꯋꯦꯕ ꯍꯟꯇꯛ ꯁꯦꯂꯔꯤ ꯐꯪꯗꯣꯔꯦ
ꯏꯃꯥꯏ ꯀꯩ ꯐꯦ ꯂꯩꯔꯝ